ꯃꯔꯖꯤ
ꯎꯝ ꯍꯣꯏ ꯑꯗꯨꯃꯥꯏꯅ ꯇꯧꯋꯦ
ꯇꯕꯤꯕ꯭ꯔꯣ
ꯇꯥꯏ ꯑꯣꯖꯥꯗꯣ ꯄꯥꯎ ꯐꯅ ꯍꯥꯏꯕꯀꯣ
ꯑꯥ ꯀꯔꯤ ꯍꯥꯏꯌꯦ
ꯑꯗꯨꯗꯒꯤꯅꯤꯗ ꯃꯥꯗꯤ ꯂꯨꯄꯥ ꯑꯁ ꯑꯁꯤꯒꯤ ꯃꯇꯥꯡꯗ ꯋꯥꯔꯤ ꯁꯥꯕ ꯌꯥꯗꯦ ꯑꯍꯣꯏ ꯍꯣꯏ ꯑꯗꯨꯁꯨ ꯂ ꯂꯩꯔꯦ ꯑꯗꯨ ꯋꯥ ꯑꯈꯣꯏ ꯑꯗꯨꯒꯨꯝꯕ ꯑꯩꯈꯣꯏ ꯑꯁ ꯄ꯭ꯂꯥꯟ ꯇꯧꯕꯅꯤꯅ ꯍꯟꯗꯛꯁꯦ ꯃꯃꯥꯡꯗ ꯏꯔꯥ ꯃꯃꯥꯡꯗꯁꯦ ꯑꯩꯈꯣꯏ ꯇꯃꯦꯡꯂꯣꯡꯗ ꯂꯥꯏꯁꯟꯈꯣꯏꯗ ꯆꯠꯁ ꯑꯩꯈꯣꯏ ꯍꯟꯗꯛ ꯅꯪ ꯏꯝꯐꯥꯜ ꯂꯥꯛꯑꯗꯤ ꯄꯨꯡꯗꯣꯟꯁꯨ ꯂꯥꯛꯑꯗꯤ ꯃꯤ ꯃꯌꯥꯝ ꯂꯥꯛꯑꯗꯤ ꯇꯃꯦꯡꯂꯣꯡꯗ ꯀꯣꯏꯕ ꯆꯠꯁꯤ ꯍꯥꯏꯀꯤꯡꯒꯨꯝꯕ ꯄꯤꯛꯅꯤꯛꯀꯨꯝꯕ ꯆꯠꯁꯦꯅ ꯂꯩꯕꯅꯦꯕ
ꯑꯩ ꯏꯝꯐꯥꯜ ꯊꯣꯛꯂꯛꯑꯅꯤ
ꯑꯗꯨꯅꯦ ꯅꯪ
ꯑꯩ ꯏ ꯐ ꯊꯔ ꯐꯥꯛꯊꯑꯒ ꯑꯩ ꯒꯥꯔꯤ ꯃꯆꯥ ꯑꯃ ꯂꯩꯔꯅꯤ ꯏꯌꯥꯝꯕꯕꯨ ꯍꯥꯏꯔꯒ
ꯏꯛ
ꯄꯥꯏꯠ ꯂꯩꯁ꯭ꯔꯥ ꯄꯥꯏꯠ ꯂꯩꯒꯅꯤ ꯂꯩ ꯂꯗꯤ ꯑꯟꯇꯔ ꯅ ꯊ ꯆ ꯋꯥ
ꯖꯋꯥꯗ ꯀꯩ ꯍꯟꯇꯔ ꯂꯧꯕ ꯂꯧꯕꯗꯤ ꯀꯩꯅꯣ
ꯑꯗꯨ ꯂꯝꯕꯤ ꯆꯠꯄ ꯌꯥꯁꯨ ꯌꯥꯔꯣꯏ ꯀꯃꯥꯏꯅ ꯅꯪꯁꯨ
ꯑꯗꯨꯗꯤ ꯃꯇꯝ ꯃꯇꯝ ꯃꯇꯝ ꯃꯇꯝꯗꯨ ꯍꯧꯖꯤꯛ ꯍꯧꯖꯤꯛ ꯅꯠꯇꯦꯅ ꯁꯦꯞꯇꯦꯝꯕꯔ ꯑꯣꯛꯇꯣꯕꯔ ꯑꯩꯈꯣꯏ ꯈꯔ
ꯌꯥꯔ ꯑꯣꯏ ꯌꯥ ꯌꯥꯔꯣꯏ ꯆꯠꯄ ꯌꯥꯔꯣꯏ ꯄ꯭ꯂꯥꯟꯗꫭ ꯇꫭꯛ ꯏꯝꯐꯥꯜꯗ ꯄꯨꯟꯁꯦ
ꯍꯥꯏꯕꯅꯦ ꯃꯇꯝ ꯐꯔꯗꯤ ꯑꯩ ꯊꯥꯈ꯭ꯔꯕꯅꯦ ꯃꯥ ꯅꯪꯗꯕꯒꯤ ꯑꯣꯏꯔꯒꯅꯤ
ꯎꯝ
ꯑꯗꯨꯃ ꯂꯩꯔꯦ ꯑꯁ ꯅꯪ ꯀꯩ ꯀꯩ ꯂꯧꯅꯤꯕ ꯖꯋꯥ ꯃꯣꯗꯣꯜ ꯌꯦꯡꯈ꯭ꯔꯕꯣ
ꯍꯣꯏ
ꯑꯁ ꯃꯤꯗꯤ ꯄꯥꯎꯒ ꯍꯥꯏꯔꯛꯇꯦꯀꯣ ꯇꯨꯃꯤꯟ ꯇꯨꯃꯤꯟꯅ ꯊꯕꯛ ꯇꯧꯋꯤꯅꯦꯍ
ꯅꯠꯇꯦ ꯑꯩ ꯊꯣꯛꯄ ꯀꯥꯟꯗ ꯍꯥꯏꯕ ꯌꯦꯡꯗ꯭ꯔꯤ ꯑꯃꯁꯨ ꯌꯦꯡꯖꯩ ꯀꯟꯐꯥꯔꯝꯕꯨ ꯇꯧꯗ꯭ꯔꯤ ꯋꯥꯔꯤ ꯄꯨꯊꯣꯛ ꯄꯨꯊꯣꯛꯑꯗꯤ ꯂꯩꯒꯅꯤ ꯍꯥꯏꯕꯅꯤꯗ
ꯑꯥ
ꯀꯔꯤꯝ ꯆꯥꯝꯃꯗꯤ ꯂꯩꯔꯅꯤ ꯑꯗꯣ ꯆꯋꯥ ꯂꯩꯒꯅꯤ ꯍꯥꯏꯕꯟꯇꯅꯤ ꯂꯩꯕꯨ ꯂꯩꯔꯗꯤ
ꯑꯥ
ꯑꯗꯨ ꯍꯥꯏꯕꯩ ꯋꯥꯅꯤꯗ
ꯌꯥꯏ ꯌꯥꯏ ꯖꯕ ꯑꯣꯏꯗꯤ ꯌꯥꯏ ꯑꯩꯗꯤ
ꯋꯥꯔꯜ ꯀꯞ ꯌꯦꯡꯒꯗꯝ
ꯎꯝ
ꯋꯥꯔꯜ ꯀꯞ ꯌꯦꯡꯒꯗ꯭ꯔꯣ
ꯌꯦꯡꯉꯅꯤꯗ ꯑꯗꯣ ꯑꯩꯗꯤ ꯌꯥꯝꯅ ꯌꯦꯡꯕ ꯍꯥꯏꯕꯁꯦ ꯑ ꯌꯦꯡꯕ ꯍꯥꯏꯕꯁꯦ ꯌꯥꯝꯅ ꯐꯥꯔꯁꯇ ꯌꯦꯡꯅꯤꯡꯗꯦ ꯑꯩꯈꯣꯏ ꯀ꯭ꯋꯥꯇꯔꯒꯨꯝꯕ ꯌꯧꯕꯧꯕ ꯀꯥꯟꯗ ꯌꯦꯡꯅꯤꯡꯉꯤ ꯃꯇꯝ ꯌꯥꯝ ꯃꯥꯡꯉꯦꯕ ꯋꯥꯔꯜ ꯀꯞ ꯌꯦꯡꯕꯁꯨ
ꯌꯥꯝ ꯅꯩꯕꯩ ꯃꯑꫭꯡꯅꯤꯅꯦ
ꯑꯗꯨ ꯃꯇꯝ ꯍꯥꯏꯕꯁꯦ ꯍꯧꯖꯤꯛ ꯑꯩꯈꯣꯏꯒꯤ ꯃꯇꯝꯗꯨꯗ
ꯑꯗꯨꯅꯦ ꯅꯪꯗꯤ ꯀꯃꯥꯏꯅ ꯇꯧꯕ
ꯎꯝ ꯍꯥꯏꯗꯤ ꯂꯣꯏꯅꯃꯛ ꯌꯦꯡꯅꯤꯗ ꯎꯝ
ꯎꯝ
ꯂꫭꯏꯅꯃꯛ ꯌꯦꯡꯉꯅꯤꯗꯤ
ꯂꯣꯏꯅꯃꯛ ꯌꯦꯡꯉꯦ ꯍꯥꯏꯕꯁꯦ ꯀꯩꯅꯣ꯫
ꯍꯣꯏ ꯍꯧꯕꯗꯒꯤ ꯂꯣꯏꯕ ꯐꯥꯎ ꯌꯦꯡꯉꯅꯤꯕ꯫
ꯑꯗꯣ ꯍꯟꯗꯛꯁꯦ ꯀꯩ ꯇꯤꯝ ꯁꯞꯄꯣꯔꯠ ꯇꯧꯕ꯭ꯔꯣ꯫
ꯍꯧꯕꯗꯤ ꯂꯣꯏꯕ ꯐꯥꯎ ꯌꯦꯡꯒꯅꯤ꯫ ꯑꯗꯨꯒ ꯁꯤꯗ ꯊꯕꯛ ꯑꯃ ꯊꯣꯛꯏ ꯀꯩꯅꯣꯅꯦ ꯁꯤꯕꯨꯣ ꯄꯔꯃꯅꯦꯟ ꯒꯣꯔꯃꯦꯟ ꯖꯣꯕ ꯍꯥꯏꯔꯤꯅꯤ꯫
ꯑꯣꯀꯦ-ꯑꯣꯀꯦ
ꯎꯝꯝ
ꯑꯗꯨꯗꯤ
ꯍꯣꯏ ꯔꯤꯀ꯭ꯔꯨꯠꯃꯦꯟ ꯑꯣꯐ ꯑꯦꯁꯤꯁꯇꯦꯟ ꯔꯤꯕꯤꯌꯨ ꯑꯣꯐ ꯔꯥꯏ ꯀꯝꯄ꯭ꯨꯇꯔ ꯑꯦꯁꯤꯁꯇꯦꯟ ꯔꯤꯀ꯭ꯔꯨꯠꯃꯦꯟ꯫
ꯀꯔꯤ ꯇꯧꯔꯤꯕ꯭ꯔꯣ ꯅꯪ ꯇꯥꯏꯞ ꯇꯧꯔꯤꯕ ꯃꯥꯜꯂꯦ ꯋꯥꯆꯦꯞꯇ꯫
ꯑꯣ ꯑꯗꫭ ꯑꯗꯣ ꯚꯥꯏꯕ꯭ꯔꯦꯁꯟ ꯄꯥꯝꯕ꯭ꯔꯥ ꯅꯉꯣꯟꯗ꯫
ꯚꯥꯏꯕ꯭ꯔꯦꯁꯟ ꯑꯗꯨꯝ ꯂꯥꯛꯑꯦ꯫
ꯑꯣꯀꯦ-ꯑꯣꯀꯦ ꯐꫭꯔ ꯗꯦꯠ ꯑꯈꯣꯏ ꯑꯁꯤꯗ ꯏꯃꯥꯟꯅꯕ ꯑꯃ ꯑꯗꯨꯅꯦ ꯑꯩꯅ ꯍꯥꯏꯅꯤꯡꯏꯁꯦ ꯑꯗꯨꯁꯨ ꯌꯦꯡꯁꯦ, ꯑꯗꯨ ꯇꯤꯚꯤ ꯑꯃ ꯂꯩꯔꯒ ꯌꯦꯡꯁꯤꯔꯣ, ꯅꯪ ꯅꯌꯥꯝꯕ ꯄꯩꯁꯥ ꯐꯪꯉꯦ ꯍꯥꯏꯔꯗꯤ ꯋꯥꯔꯤꯗꯣ꯫ ꯑꯦ ꯂꯦꯞꯇꫭꯞ ꯂꯩꯌꯦꯗ꯫ ꯂꯩꯕ ꯂꯦꯞꯇꯣꯞꯇꯤ ꯂꯩꯗꯕ ꯍꯧꯖꯤꯛ ꯃꯤ ꯃꯌꯥꯝ ꯂꯦꯞꯇꯣꯞ ꯄꯩꯔꯒ ꯂꯩꯔꯦ꯫
ꯅꯪꯒꯤ ꯉꯥꯀ꯭ꯔꯥꯔꯣ ꯉꯁꯤ ꯉꯥꯀ꯭ꯔꯥꯗꯨ ꯀꯌꯥ ꯄꯤꯒꯦ ꯁ ꯑꯥ ꯀꯣꯍꯤꯃꯥꯗ꯫
ꯅ ꯉꯥꯀ꯭ꯔꯥꯁꯦ ꯎꯝ ꯌꯦꯡꯕ ꯇꯥꯏ ꯉꯀ꯭ꯔꯥꯁꯤ ꯀꯦꯖꯤꯗ ꯆꯅꯤ ꯄꯤꯌꯦ ꯕꯥꯏ꯫
ꯀꯦꯖꯤꯗ ꯆꯅꯤ꯫
ꯎꯝ
ꯇꯥꯡꯒꯦ ꯍꯦ꯫
ꯎꯝ ꯇꯥꯡꯑꯦ ꯑꯦ ꯆꯅꯤꯍꯩ ꯀꯤ ꯀꯃꯥꯏꯅ ꯇꯥꯡꯕ꯭ꯔꯣ ꯏꯝꯐꯥꯜꯗ ꯆꯍꯨꯝ ꯆꯥꯝꯃꯔꯤ ꯅꯠꯇ꯭ꯔꯣ꯫
ꯇꯥꯡꯉꯤ-ꯇꯥꯡꯉꯤ꯫
ꯑꯗꯨꯅꯦ꯫ ꯑꯗꫭ ꯂꯩꯔꯦ ꯅꯪ ꯅꯈꯣꯏ ꯑꯗꯨꯗ ꯉꯥ ꯃꯃꯟꯗꯤ ꯀꯃꯥꯏ ꯇꯧꯕ꯫
ꯑ ꯁꯤꯂꯣꯡꯗꯗꯤ ꯉꯥ ꯁꯥ ꯉꯥꯁꯨ ꯁꯥꯁꯨ ꯆꯥꯛꯁꯨ ꯚꯔꯥ ꯃꯃꯜꯁꯨ ꯂꯣꯏ ꯗ꯭ꯔꯦꯁ ꯃꯃꯜꯁꯨ ꯂꯣꯏ ꯇꯥꯡꯉꯤ ꯇꯥꯡꯗꯕ ꯍꯥꯏꯕꯕꯨ ꯑꯃꯁꯨ ꯂꯩꯇ꯭ꯔꯦ꯫
ꯑꯣ ꯑꯆꯥ ꯆꯥ
ꯏꯤꯟꯗꯤꯌꯥ ꯑꯦꯟꯗ ꯗ ꯋꫭꯔꯜꯗ ꯑꯁ ꯑꯦꯛꯖꯥꯝꯒꯤ ꯃꯣꯏ ꯅꯣꯠꯁ ꯊꯥꯔꯛꯏꯅꯦ ꯑꯩꯉꯣꯟꯗ꯫
ꯎꯝ-ꯎꯝ
ꯏꯝꯄꯣꯔꯦꯟ ꯀꯟ ꯑꯣꯐ ꯄꯑꯦꯁ
ꯑꯇꯣꯞꯄ ꯑꯃ ꯂꯩꯔꯤꯀꯣ ꯍꯟꯗꯛ ꯑꯦꯝ ꯄꯤ ꯑꯦꯁ ꯁꯤꯒꯤꯁꯦ ꯄꯤ ꯑꯦꯁ ꯁꯤꯒꯤ ꯅꯠꯇꯕ ꯑꯇꯩ ꯑꯇꯩ ꯀꯩꯀꯩ ꯑꯦꯛꯖꯥꯝ ꯂꯩꯕ꯭ꯔꯥ ꯍꯟꯗꯛ ꯂꯥꯛꯀꯗꯕꯁꯦ
ꯃꯆꯝꯁꯦꯗꯤ ꯌꯥꯝ ꯂꯩꯌꯦ ꯔꯦꯗꯤꯗ ꯂꯩꯗꯧꯕꯅꯦ ꯑꯩꯈꯣꯏꯁꯦ ꯀꯣꯏꯁꯦ ꯀꯣꯏꯁꯦ ꯔꯦꯗꯤ ꯂꯩꯔꯗꯕꯅꯦ
ꯇꯌꯦ ꯇꯥꯏꯌꯦ
ꯁꯔ ꯔꯦꯗꯤꯗ ꯂꯩꯗꯧꯕꯅꯦꯕ ꯔꯦꯗꯤꯗ
ꯑꯥ ꯑꯗꯣ ꯔꯦꯗꯤ ꯍꯥꯏꯕꯁꯦ ꯃꯨꯛꯇ ꯁꯥꯎꯑꯣ ꯍꯥꯏꯕ꯭ꯔꯥ
ꯃꯣꯛꯇꯦꯁꯨ ꯑꯗꯨꯝ ꯇꯧ ꯌꯥꯔꯤ ꯃꯈꯩ ꯃꯨꯛꯇꯦꯁ ꯇꯧ ꯑꯁ ꯋꯥꯠꯁꯑꯦꯞ ꯃꯣꯏ ꯗꯣꯀꯨꯃꯦꯟ ꯄꯨꯡꯊꯥ ꯊꯥꯔ ꯂꯩ ꯑꯩꯅ ꯁꯤꯗ ꯑꯩꯒꯤ ꯃꯦꯃꯣꯔꯤ ꯂꯩꯇꯕ ꯀꯅꯁꯨ ꯇꯧꯔꯤ ꯁꯦ ꯌꯦꯡꯉꯣ ꯁꯤ ꯑꯣꯐ ꯇꯣꯡ ꯀꯃꯥꯏꯅ ꯇꯧꯗꯣꯏꯅꯣ
ꯑꯗꯨꯃ ꯂꯩꯔꯦꯀꯣ ꯑꯗꯣ ꯃꯇꯝ ꯏꯟꯊꯔ
ꯎꯝ ꯃꯃꯤꯡ ꯀꯧꯒꯅꯨ
ꯑꯗꯣ ꯍꯧꯖꯤꯛꯁꯦ ꯑꯩꯈꯣꯏ ꯁꯨꯝ ꯈꯜꯂꯁꯦꯕ ꯑ ꯑꯦꯛꯖꯝ ꯑꯦꯛꯖꯥꯝ ꯊꯥꯔꯒ ꯁꯨꯝ ꯆꯍꯤ ꯀꯌꯥ ꯍꯥꯎ ꯃꯦꯅꯤ ꯆꯍꯤ ꯀꯌꯥ ꯅꯪ ꯑꯁꯤ ꯑꯦꯛꯖꯥꯝ ꯃꯌꯥꯝꯁꯤ ꯊꯥꯔꯒ ꯂꯩꯅꯤ
ꯑꯩꯗꯤ ꯑꯩ ꯑꯩꯠꯁ ꯅꯨꯃꯤꯠ ꯌꯧꯗ꯭ꯔꯤꯐꯥꯎ ꯊꯥꯅꯤ ꯊꯣꯛꯀꯅꯤꯗ ꯊꯣꯛꯣꯛꯀꯅꯤꯗ
ꯑꯗꯨꯒꯤꯅꯦ
ꯊ‌ꯣꯛ ꯀꯅꯤ ꯅꯪ ꯑꯩꯃꯣꯟ ꯆꯤꯡꯅꯒꯔꯣ
ꯅꯠꯇꯦꯗ ꯁꯨꯝ ꯅꯪꯒꯤ ꯅꯪꯒꯤ ꯋꯥꯈꯜꯂꯣꯟꯗꯣ ꯍꯥꯏꯕꯅꯤꯗ ꯑ ꯁꯨꯝ ꯆꯍꯤ ꯑꯃꯅꯤ ꯊꯥꯔꯅꯤ ꯁꯤꯠ ꯆꯍꯤ ꯃꯉꯥ ꯐꯥꯎꯗꯤ ꯑꯩ ꯇ꯭ꯔꯥꯏ ꯇꯧ ꯅꯤ ꯍꯥꯏꯕ ꯑꯃ ꯂꯩꯗꯅ
ꯑꯗꯨꯗꯤ ꯗꯤꯇꯔꯃꯤꯅꯦꯁꯟ ꯂꯩꯇꯕ ꯍꯣꯏꯅꯅꯦ ꯑꯩꯗꯤ ꯊꯣꯛꯇ꯭ꯔꯤꯐꯥꯎ ꯊꯕꯛ ꯐꯪꯗ꯭ꯔꯤ ꯄꯥꯎ ꯑꯩ ꯑꯗꯨ ꯊꯥꯗꯗꯤ ꯑꯩ ꯑꯣꯞꯁꯟ ꯑꯇꯣꯄꯗꯤ ꯂꯩꯇꯦꯅ
ꯑꯆꯥ ꯑꯆꯥ ꯐꯨꯜ ꯐꯣꯀ꯭ꯁꯅꯤꯕ ꯍꯧꯖꯤ ꯇꯧꯔꯤꯁꯦ
ꯍꯣꯏ ꯕꯤꯖꯤꯅꯦꯁ ꯇꯧꯕ ꯌꯥꯕꯗꯤ ꯅꯠꯇꯦ ꯅꯠꯇꯦ
ꯆꯨꯝꯃꯦ ꯆꯨꯝꯃꯦ ꯑꯗꯨ ꯑ ꯑꯣꯀꯦ ꯌꯥ ꯐꯥꯏꯅꯦ ꯑꯗꯨꯗꯤ
ꯅ ꯊꯣꯛꯇ꯭ꯔꯁꯨ ꯅꯦꯛꯁ ꯌꯔꯗꯤ ꯃꯊꯪ ꯆꯍꯤꯗꯤ ꯑꯥꯔ ꯕꯤ ꯑꯥꯏ ꯑꯦꯁꯤꯁꯇꯦꯟꯗꯤ ꯀꯝꯄꯜꯁꯔꯤ ꯊꯣꯛꯈ꯭ꯔꯅꯤ ꯗꯤꯁꯇꯔ ꯀꯣꯏꯁꯟ ꯑꯩꯅ ꯇꯧꯔꯝꯕꯗꯨꯒ ꯅꯦꯛꯁꯇꯔꯗꯦ ꯍꯦꯟꯅ ꯇꯧꯕ ꯉꯝꯂꯅꯤ ꯇꯥꯏꯝ ꯂꯩ ꯐ꯭ꯔꯦꯟ ꯂꯩꯕꯤꯕ
ꯑꯥ
ꯑꯥꯔ ꯕꯤ ꯑꯥꯏ ꯁꯤꯁꯇꯦꯝꯒꯤ ꯊꯣꯛꯄꯤꯔꯗꯤ ꯅꯨꯡꯉꯥꯏꯅꯦꯍꯦ ꯑꯗꯨꯗꯤ ꯑꯇꯣꯞꯄ ꯑꯦꯛꯖꯥꯝ ꯊꯥꯗ꯭ꯔꯁꯨ ꯌꯥꯔꯦ ꯊ꯭ꯔꯤ ꯏꯔꯁ ꯐꯣꯔ ꯏꯔꯁ ꯐꯥꯏꯚ ꯏꯔꯁ ꯐꯥꯏꯚ ꯌꯔꯁꯁꯦ ꯑꯦꯁꯤꯁꯇꯦꯟ ꯀꯥꯈ꯭ꯔꯅꯤ ꯑꯦꯁꯤꯁꯇꯦꯟ ꯃꯦꯅꯦꯖꯔ ꯀꯥꯈ꯭ꯔꯅꯤ ꯑꯗꯨꯗꯤ ꯑꯃꯨꯛꯀ ꯑꯦꯀꯣꯔꯗꯤꯡ ꯇꯨ ꯑꯩꯒꯤ ꯄꯔꯐꯣꯔꯃꯦꯟꯁ ꯗꯤꯄꯥꯔꯠꯃꯦꯟꯇ ꯑꯦꯛꯖꯥꯝ ꯊꯥꯔ ꯃꯦꯅꯦꯖꯔ ꯀꯥꯔꯅꯤ
ꯌꯥꯝꯅ ꯅꯨꯡꯉꯥꯏꯕ ꯄꯥꯎꯔꯤꯅꯦ ꯑꯗꯨꯗꯤ
ꯍꯣꯏ
ꯍꯧꯖꯤꯛ ꯗꯤ ꯗ ꯂꯥꯟꯁ ꯅꯥ ꯍꯧꯔꯦ
ꯑꯥꯏ ꯄꯤ ꯑꯥꯏ ꯑꯦꯁꯇꯦꯟ ꯇ꯭ꯔꯥꯏ ꯇꯧꯕ ꯍꯩ ꯅꯪꯁꯨ ꯑꯥꯔ ꯕꯤ ꯑꯥꯏꯗꯤ ꯗꯥꯏꯔꯦꯛ ꯕꯦꯡꯒ ꯗꯤꯜ ꯇꯧꯒꯗꯕꯅꯤ ꯀꯁꯇꯃꯔꯒ ꯗꯤꯜ ꯇꯧꯒꯗꯕ ꯅꯠꯇꯦ ꯕꯦꯡꯒ ꯇꯣꯡꯉꯥꯟꯂꯦ ꯑꯥꯔ ꯕꯤ ꯑꯥꯏꯁꯤꯗꯤ ꯑꯣꯇꯣꯅꯣꯃꯤꯅꯤ ꯃꯥꯗꯤ ꯍꯥꯏꯗꯤ ꯅꯪꯗꯤꯣ ꯏꯀꯣꯅꯣꯃꯤꯛꯁ ꯀꯟꯁꯦꯞ ꯀ꯭ꯔꯁꯤ ꯁꯤꯖꯤꯟꯅꯔꯒꯅꯤ ꯃꯣꯅꯤꯇꯔꯤ ꯄꯣꯂꯤꯁꯤꯒꯨꯝꯕ ꯐꯤꯖꯤꯀꯦꯜꯒꯨꯝꯕ ꯑꯗꯨꯒ ꯀꯔꯤ ꯀꯔꯤ ꯔ ꯏꯟ
ꯑ
ꯑꯗꯨ ꯈꯔ ꯁꯤꯖꯤꯟꯅꯔꯛꯀꯅꯤ ꯍꯧꯗꯤ ꯕꯦꯡꯒꯤ ꯄꯨꯔꯥ ꯄꯤꯌꯣꯔ ꯂꯣꯟ ꯕꯦꯡꯀꯤ ꯊꯕꯛ ꯅꯠꯇꯦꯕ ꯍꯧꯖꯤꯗꯤ ꯀꯥꯁꯇꯕꯔ ꯗꯗꯤꯜꯂꯤ ꯈꯔꯗꯤ ꯇꯦꯜꯒ ꯊꯧꯒꯗꯧꯕ ꯅꯠꯇꯦꯕ
ꯑꯣꯀꯦ ꯑꯣꯀꯦ
ꯎꯝꯝ ꯑꯩꯉꯣꯟꯗ ꯑꯃꯨꯛ ꯇꯧꯔꯛꯑꯣꯅꯦ ꯑꯩ ꯇꯧꯕ ꯌꯥꯗ꯭ꯔꯦ ꯅꯪꯉꯣꯟꯗ
ꯍꯣꯏ ꯍꯣꯏ ꯌꯥꯔꯅꯤ ꯑꯦ ꯌꯥꯔꯅꯤ ꯌꯥꯔꯅꯤ
ꯑꯃꯛ ꯇꯧꯔꯛꯑꯣ ꯇꯨꯝꯕꯁꯦ ꯑꯗꯨꯒ